ꯍꯜꯂꯣ
ꯀꯗꯧꯔꯤꯅꯣ
ꯇꯨꯃꯤꯅꯦ
ꯌꯥꯝ ꯉꯜꯂꯤ ꯀꯩꯅꯣ
ꯍꯣꯏ ꯉꯜꯂꯦ ꯍꯣꯏ ꯇꯨꯝꯕ ꯍꯥꯏꯗꯤ ꯐꯣꯟ ꯌꯦꯡꯂ ꯇꯨꯝꯃꯤꯅꯤꯗ
ꯑꯣ ꯀꯩ ꯌꯦꯡꯉꯤꯅꯣ
ꯑꯗꯨꯝ ꯔꯤꯜꯁ ꯏꯁꯀ꯭ꯔꯣꯜ ꯇꯧꯔꯝꯕꯅꯦ ꯔꯤꯜꯁ ꯃꯊꯪ ꯃꯊꯪ ꯌꯦꯡꯉꯝꯕꯅꯦ
ꯋꯥꯔꯜ ꯀꯞ ꯌꯦꯡꯉꯣꯏꯗ꯭ꯔꯣ ꯅꯣꯏꯗꯤ
ꯈꯪꯗꯦ ꯑꯩꯗꯤ ꯌꯦꯡꯉꯔꯣꯏꯗ ꯉꯁꯤꯒꯤꯗꯤ
ꯉꯁꯤ ꯀꯅꯥ ꯀꯅꯥ ꯁꯥꯟꯅꯗꯣꯏꯅꯣ
ꯑꯗꫭ ꯈꯪꯗꯦ ꯌꯦꯡꯕꯤꯗꯦ ꯑꯩꯗꯤ
ꯆꯥꯛ ꯆꯥꯔꯕꯣ
ꯑ
ꯀꯨꯏꯔꯦꯍꯦ ꯑꯩ ꯇꯨꯝꯒꯦ ꯇꯧꯔꯦ ꯍꯥꯏꯔ ꯀꯥꯟꯖꯤꯗ
ꯀꯔꯤ ꯍꯤꯟꯖꯥꯡ ꯆꯥꯏ
ꯉꯁꯤꯗꯤ ꯌꯦꯟ ꯆꯥꯏꯌꯦ
ꯌꯦꯟꯅꯦ ꯑꯥ ꯑꯁ ꯌꯥꯝ ꯆꯥꯏꯗ ꯁꯤꯡꯖꯨ ꯀꯩꯀꯥ ꯌꯥꯝ ꯉꯁꯤꯗꯤ
ꯅꯨꯡꯉꯥꯏꯔꯦ ꯅꯣꯏꯗꯤ
ꯑꯣꯏ ꯅꫭꯏꯗꯤ ꯀꯩ ꯆꯥꯔꯒꯦ ꯅꯪꯗꯤ
ꯑꯩꯈꯣꯏꯗꯤ ꯀꯥꯡꯁꯣꯏꯦ ꯆꯥꯏꯌꯦ ꯉꯁꯤ
ꯀꯩ ꯀꯥꯡꯁꯣꯏꯅꯣ ꯀꯥꯡꯁꯣꯏꯗꯣ ꯂꯩꯗꯅ
ꯁꯨꯧꯒ꯭ꯔꯤ ꯉꯥ ꯑꯀꯪꯕ ꯑꯂꯨ ꯄꯤꯌꯥꯁ ꯀꯩ ꯀꯩꯅꯣ ꯈꯪꯗꯦ
ꯍꯥꯎꯋꯦ ꯍꯥꯎꯋꯦ ꯑꯗꯨꯁꯨ
ꯍꯥꯎꯕꯅꯦ ꯑꯗꯣ ꯅꯣꯏꯒꯤꯅ ꯍꯦꯟꯅ ꯍꯥꯎꯕꯅꯦ
ꯍꯣ ꯍꯣꯏ ꯍꯣꯏ ꯌꯦꯟꯅꯗꯤ ꯍꯥꯎꯗ꯭ꯔꯗꯤ
ꯍꯥꯥ
ꯌꯦꯟꯅ ꯍꯥꯎꯕ ꯇꯥꯕꯅꯦ ꯀꯩꯅꯣ
ꯑꯥꯎ
ꯐꯥꯒꯤ ꯇꯧꯕꯅꯤꯗ
ꯀꯩ ꯇꯧꯋꯦ ꯅꯣꯏꯗꯤ ꯉꯁꯤ
ꯍꯥ
ꯉꯁꯤ ꯀꯩꯗꯧ ꯋꯦꯕ
ꯉꯁꯤ ꯀꯩꯀꯩ ꯇꯧꯕ꯭ꯔꯣ ꯍꯥꯏꯔꯤꯔꯣ
ꯑꯥꯎ
ꯎꯝ ꯅꯪꯉꯣꯟꯗ ꯍꯥꯏꯈ꯭ꯔꯕ ꯍꯥꯏꯗ꯭ꯔꯕꯗꯤ ꯈꯪꯗꯦ ꯑꯩ ꯉꯁꯤ ꯑꯩꯈꯣꯏ ꯈꯨꯟ ꯁꯣꯁꯦꯜ ꯋꯥꯛ ꯂꯩꯌꯦ
ꯑꯗꯣ ꯆꯠꯂꯦ ꯇꯥꯕ꯭ꯔꯣ
ꯑꯧ ꯇꯥꯏꯌꯦ
ꯁꯣꯁꯦꯜ ꯋꯥꯛ ꯂꯩꯌꯦ ꯑꯗꯨꯒ ꯑꯁ ꯍꯥꯏꯐꯝ ꯈꯪꯗ꯭ꯔꯦꯗ ꯅꯥꯄꯤ ꯀꯩꯀꯥ ꯐꯣꯏꯗꯣꯛꯄ ꯆꯠꯄ ꯑꯗꯨꯒ ꯍꯜꯂꯛꯑꯦ ꯅꯨꯡꯊꯤꯟꯗ
ꯑꯩꯗꯤ ꯌꯥꯝ ꯋꯥꯕ ꯑꯣꯏꯗꯦꯗ ꯈꯨꯟꯒꯤ ꯊꯕꯛꯇꯤ ꯌꯥꯝ ꯋꯥꯗꯦꯗꯅ ꯑꯗꯨꯝ
ꯃꯤꯗꯤ ꯁꯣꯁꯦꯜ ꯋꯥꯛ ꯇꯧꯕ ꯀꯥꯟꯗ ꯋꯥꯔꯒ ꯅꯪ